ꯑꯟꯅ ꯇꯥꯏ
ꯑ ꯉꯥꯏꯕꯗꯣ
ꯑꯁ ꯋꯥꯔꯝꯃꯅꯤꯀꯣ ꯆꯦꯁꯦ ꯏꯁꯤꯡ ꯊꯛ ꯑꯣ ꯗꯅ
ꯌꯥꯝ ꯋꯥꯕꯅꯤ ꯏꯁꯤꯡ ꯊꯛꯔꯒꯦ ꯍꯧꯖꯤꯛꯇꯤ ꯅꯪ ꯄꯤꯛ ꯇꯧꯕꯅꯤꯅ
ꯏꯁꯤꯡ ꯊꯛꯄꯤꯔꯣꯗꯅ ꯅꯨꯡꯉꯥꯏꯗ꯭ꯔꯤꯅꯦ
ꯊꯛꯄꯤꯔꯒꯦ ꯏꯁꯤꯡ ꯊꯛꯔꯗꯤ ꯅꯨ
ꯆꯥꯛ ꯆꯥꯔꯕꯣ
ꯆꯥꯛ ꯆꯥꯗ꯭ꯔꯤ ꯅꯪꯕꯨ ꯉꯥꯏꯕꯗ ꯉꯥꯏꯕꯗ ꯆꯥꯛ ꯆꯥꯗ꯭ꯔꯤ
ꯅꯪꯁꯦ ꯑꯁ ꯋꯥꯈꯜ ꯌꯥꯝ ꯅꯨꯡꯉꯥꯏꯇ꯭ꯔꯒ ꯂꯩꯕ ꯃꯥꯜꯂꯦꯀꯣ ꯑꯩꯗꯤ ꯆꯥꯈ꯭ꯔꯦ ꯉꯁꯤꯗꯤ ꯈꯔ ꯉꯟꯅ ꯆꯥꯈ꯭ꯔꯦ
ꯑꯦ ꯅꯨꯄꯤꯗꯤ ꯉꯜꯂꯦ
ꯑꯁ ꯉꯁꯤ ꯉꯁꯤ ꯈꯛꯇꯅꯦ ꯉꯁꯤ ꯈꯔ ꯆꯥꯛ ꯏꯟꯁꯥꯡ ꯊꯣꯡꯕꯗꯣ ꯈꯔ ꯉꯟꯕꯀꯣ ꯑꯗꯨꯒꯤ ꯉꯟꯇꯥ ꯆꯥꯔꯦ ꯑꯁ ꯉꯜꯂꯦ ꯍꯥꯏꯕ ꯋꯥꯅꯤꯗ ꯃꯤ ꯈꯔꯗꯤ ꯇꯨꯝꯔꯝꯅꯤ
ꯍꯥ ꯍꯥ ꯑꯩꯈꯣꯏꯗꯤ ꯍꯧꯗ꯭ꯔꯤꯌꯦ ꯆꯥꯛ ꯊꯣꯡꯕ
ꯑꯁ ꯇꯞꯅ ꯆꯥꯎꯗ ꯃꯤ ꯉꯁꯤ ꯀꯔꯤꯔꯥ ꯅꯣꯏꯅ ꯍꯥꯏꯅꯕ ꯐꯨꯠꯕꯣꯟ ꯍꯥꯏꯕ꯭ꯔ
ꯍꯣꯏ ꯐꯨꯠꯕꯣꯟ ꯍꯥꯏꯌꯦ ꯑꯩꯈꯣꯏꯒꯤ ꯂꯣꯟꯅ
ꯀꯥꯎꯕꯒꯤꯗꯣ
ꯍꯣꯏ ꯑꯁ ꯎꯝ
ꯉꯥꯏꯔꯅꯤ ꯍꯥꯏꯕꯅꯤ
ꯑꯣ ꯅꯪ ꯉꯥꯏꯒꯦꯔꯣ
ꯑꯩꯗꯤ ꯌꯦꯡꯁꯨ ꯌꯦꯡꯗꯅ ꯍꯌꯦꯡ ꯑꯩꯗꯤ ꯑꯗꯨ ꯌꯦꯡꯉꯗꯤ ꯍꯌꯦꯡ ꯑꯁ ꯑꯩꯗꯤ ꯍꯌꯦꯡꯃꯨꯛ ꯏꯁꯀꯨꯜ ꯆꯠꯗꯣꯏꯕꯅꯤꯅꯀꯣ
ꯑꯣ ꯑꯗꯨꯗꯤ ꯌꯥꯔꯔꯣꯏ ꯅꯪ ꯇꯨꯝꯅꯤꯡꯒꯅꯤ ꯍꯣꯏ
ꯑꯩꯗꯤ ꯃꯇꯝꯗꯤ ꯂꯩꯕꯗꯤ ꯂꯩꯋꯦ ꯑꯗꯨꯕꯨ ꯁꯥꯟꯅꯕ ꯑꯩꯗꯤ ꯄꯥꯝꯗꯕ ꯀꯣ ꯑꯗꯨꯒꯤ ꯌꯦꯡꯗꯦ ꯑꯗꯨ ꯑꯣꯏꯔꯁꯨ ꯑꯥ ꯂꯣꯏꯕ ꯅꯨꯃꯤꯠꯗꯗꯤ ꯌꯦꯡꯕꯤꯒꯦ
ꯌꯦꯡꯉꯨ ꯌꯦꯡꯉꯨ ꯍꯥꯏꯗꯤ ꯆꯍꯤ ꯈꯨꯗꯤꯡ ꯂꯥꯛꯄꯁꯨ ꯅꯠꯇꯦꯗꯅ ꯑꯗꯣ ꯑꯗꯨꯒꯤ ꯑꯗꯨꯝ ꯌꯦꯡꯕꯁꯨ ꯐꯕꯅꯦ ꯑꯗꯣ ꯊꯥ ꯑꯃ ꯑꯅꯤ ꯗꯨꯝ ꯁꯥꯟꯅꯕꯗꯣ ꯅꯤꯇꯤꯌꯥꯏ ꯑꯗꯨꯃꯥꯏꯅ ꯇꯨꯝꯗꯕꯤ ꯌꯦꯡꯉꯗꯤꯀꯣ ꯍꯛ ꯆꯥꯡ ꯌꯥꯝ ꯁꯣꯛꯀꯅꯤ ꯃꯤ ꯈꯔꯗꯤ ꯑꯗꯨꯃꯥꯏꯅ ꯇꯧꯋꯦ
ꯑꯗꯨꯒ ꯑꯦꯟꯁꯥꯡ ꯑꯍꯥꯎꯕ ꯆꯥꯗ꯭ꯔꯗꯤ
ꯑꯣꯁ ꯂꯣꯏꯔꯦ ꯃꯁꯥꯁꯤꯡꯗꯣ ꯀꯪꯇ꯭ꯔꯤꯛ
ꯍꯣꯏ ꯕꯣꯜ ꯌꯦꯡ ꯑꯥ ꯐꯨꯠꯕꯣꯟ ꯍꯥꯏꯕꯗꯣ ꯐꯨꯠꯕꯣꯟ ꯍꯥꯏꯕꯗꯣ ꯁꯥꯟꯅ ꯕ ꯌꯦꯡꯒꯦ ꯍꯥꯏꯔꯗꯤ ꯌꯦꯟꯁꯥꯡꯁꯨ ꯑꯍꯥꯎꯕ ꯆꯥꯒꯗꯕꯅꯤ
ꯑꯗꯨꯅꯦꯕ ꯑꯦ ꯀꯩꯅꯣ ꯇꯧꯋꯦ ꯉꯁꯥꯏꯗꯣ ꯀꯩꯅꯣ ꯇꯧꯕ ꯄꯥꯈꯪ ꯃꯥ ꯆꯥ ꯑꯃꯁꯦ ꯑꯩꯅ ꯑꯗꯨꯝ ꯏꯕꯥꯅꯤꯁꯦ ꯋꯥ ꯉꯥꯡꯅꯕꯀꯣ ꯑꯩꯅ ꯃꯥꯁꯨ ꯑꯗꯨꯝ ꯉꯥꯏꯔꯒ ꯌꯦꯡꯉꯦ ꯍꯥꯏꯕ ꯊꯕꯛꯀꯁꯨ ꯇꯧꯗ꯭ꯔꯦ ꯑꯗꯨ ꯌꯦꯡ ꯍꯥꯏꯕꯀꯣ ꯑꯩꯅ ꯅꯪ ꯅꯁꯛꯖꯤ ꯊꯤꯔꯝꯗꯣꯏ ꯃꯥꯜꯂꯦ ꯕꯣꯟ
ꯄꯨꯔꯥ ꯃꯇꯟ ꯃꯇꯝ ꯃꯥꯡꯍꯟꯈ꯭ꯔꯦꯅꯦ
ꯍꯥꯏ ꯍꯥꯏꯗꯤ ꯅꯣꯏꯗꯤ ꯑꯗꯨꯃꯥꯏꯅ ꯇꯨꯝꯗ꯭ꯔꯒ ꯍꯥꯏꯗꯤ ꯃꯤꯗꯤ ꯎꯝ ꯐꯖꯟꯅ ꯇꯨꯝꯁꯤꯠ ꯐꯥꯗ꯭ꯔꯗꯤ ꯃꯁꯛꯁꯨ ꯑꯗꯨꯝ ꯊꯤꯕꯅꯦ ꯋꯥꯕꯅꯤꯅꯀꯣ ꯑꯗꯣ ꯅꯣꯏ ꯅꯁꯛꯁꯤꯡꯗꯣ ꯑꯗꯨꯝ ꯊꯤꯖꯤꯟ ꯈ꯭ꯔꯅꯤ ꯍꯥꯏꯕ ꯑꯁ ꯑꯗꯨꯗ ꯃꯥꯅ ꯀꯩ ꯍꯥꯏꯒꯦ ꯁꯛꯗꯤ ꯗꯨꯝ ꯌꯥꯕꯅꯤꯗ
ꯁꯛꯇꯤ ꯌꯥꯝ ꯌꯥꯕꯅꯤ
ꯌꯥꯏ
ꯅꯨꯡꯉꯥꯏ ꯅꯨꯡꯉꯥꯏꯕ ꯅꯨꯄꯥꯈꯣꯏꯁꯨ ꯂꯩꯌꯦ ꯋꯥꯔꯤ ꯁꯥꯕ
ꯎꯝ ꯎꯝ ꯑꯗꯣ ꯑꯩꯗꯤ ꯑꯩꯗꯤ ꯌꯥꯝ ꯅꯣꯛꯅꯤꯡꯕꯖꯦ ꯇꯨꯝꯗ꯭ꯔꯁꯨ ꯁꯛꯗꯤ ꯑꯗꯨꯝ ꯌꯥꯏ ꯍꯥꯏꯕꯗꯨꯗ ꯀꯣ ꯑꯗꯨꯁꯨ ꯑꯗꯨꯒꯨꯝꯕ ꯋꯥꯈꯜꯗꯣ ꯑꯩꯈꯣꯏꯁꯨ ꯂꯩꯗꯧꯕꯅꯦ
ꯎꯝ ꯍꯣꯏ ꯃꯁꯥꯗꯀꯣ
ꯃꯁꯥ ꯃꯊꯟꯇ ꯏꯁ ꯑꯩ ꯑꯗꯨꯝ ꯐꯖꯩꯌꯦ ꯍꯥꯏꯕꯗ ꯑꯥ ꯑꯁꯤꯁꯦ ꯑꯈꯣꯏꯗꯤ ꯑꯌꯥꯝꯕ ꯇꯧꯒꯜꯂꯦ ꯑꯩꯗꯤ ꯁꯛ ꯊꯤ ꯑꯩꯗꯤ ꯇꯦꯜꯂꯦ ꯑꯩꯗꯤ ꯃꯨꯏꯌꯦ ꯍꯥꯏꯅ ꯑꯗꯨꯝ ꯈꯟꯕꯗꯣ ꯑꯗꯨꯒꯨꯝꯕ ꯋꯥꯈꯜꯗꯣ ꯀꯩꯝ ꯀꯥꯟꯅꯗꯕꯅꯤ
ꯍꯣꯏ ꯆꯨꯝꯃꯦ ꯆꯨꯝꯃꯦ ꯆꯨꯝꯃꯦ ꯆꯨꯝꯕ ꯋꯥꯅꯤ ꯅꯪ ꯍꯥꯏꯕꯗꯣ
ꯋꯥꯈꯜ ꯅꯨꯡꯉꯥꯏ ꯊꯣꯛꯂꯒꯀꯣ ꯍꯥꯏꯗꯤ ꯎꯝ ꯑꯩ ꯏꯁꯥꯃꯛꯅ ꯑꯩ ꯌꯥꯝ ꯄꯥꯝꯗ꯭ꯔꯒ ꯂꯩꯔꯁꯨ ꯃꯤ ꯑꯃꯅ ꯀꯌꯥꯃꯨꯛ ꯄꯥꯝꯔꯒ ꯂꯩꯕ ꯑꯗꯨꯝ ꯂꯩꯕ ꯅꯦꯕ ꯑꯗꯣ ꯏꯁꯥ ꯏꯊꯟ ꯇ ꯎꯝ ꯅꯨꯡꯉꯥꯏꯊꯣꯛꯂꯒ ꯂꯩꯕ ꯇꯝꯗꯣꯏꯅꯦ
ꯎꯝ ꯍꯣꯏ ꯑꯗꯨ ꯉꯁꯤꯗꯤ ꯀꯔꯤ ꯏꯟꯁꯥꯡꯅ ꯆꯥꯔꯦ
ꯉꯁꯤꯀꯣ ꯑꯩꯈꯣꯏꯁꯦ ꯎꯝ ꯀꯩꯅꯣ ꯆꯥꯏ ꯎꯇꯤ ꯎꯇꯤ ꯊꯣꯡꯕ ꯆꯥꯏꯌꯦ
ꯑꯁ ꯑꯁ ꯑꯗꯨꯗꯤ ꯑꯁ ꯃꯁꯥꯛ ꯌꯥꯝ ꯐꯖꯒꯅꯤ ꯎꯇꯤ ꯆꯥꯔꯗꯤ ꯅꯨꯄꯤꯗꯤ
ꯑꯩꯁꯨ ꯑꯩꯁꯨ ꯍꯌꯦꯡꯗꯤ ꯎꯇꯤ ꯆꯥꯕ ꯍꯧꯔꯒꯦ ꯅꯪꯒꯨꯝꯅ ꯐꯖꯅꯤꯡꯉꯦ
ꯆꯥꯕ ꯍꯧꯔꯣ ꯑꯩꯗꯣ ꯅꯍꯥꯟꯒꯩꯗꯒꯤꯀꯣ ꯑꯩ ꯆꯥꯅꯤꯡꯂꯒ ꯂꯩꯕꯅꯦꯕꯨ ꯑꯗꯨꯝ ꯏꯁꯥ ꯅꯨꯡꯉꯥꯏꯇꯕꯅꯤꯅ ꯊꯣꯡꯕꯗꯣ ꯋꯥꯕꯅꯤꯅ ꯑꯣ ꯑꯁ ꯉꯁꯤꯗꯤ ꯑꯩꯗꯤ ꯃꯤꯁꯤꯡꯁꯦ ꯇꯨꯝꯃꯝꯗꯥꯏꯗ ꯆꯥꯕꯁꯦ ꯐꯠꯇꯦ ꯅꯨꯡꯁꯤꯠ ꯀꯥꯏꯌꯦ ꯍꯥꯏꯗꯤ ꯃꯪꯒꯜ ꯍꯥꯞꯄꯅꯤꯅꯀꯣ ꯑꯗꯨꯃꯥꯏꯅ ꯍꯥꯏ ꯑꯗꯨ ꯑꯣꯏꯔꯁꯨ ꯑꯗꯨꯝ ꯆꯥꯅꯤꯡꯕꯅꯤꯅꯀꯣ ꯆꯥꯔꯦ
ꯍꯣꯏ ꯃꯤꯗ ꯆꯠꯅꯤꯡꯕ ꯆꯥꯕꯗ ꯅꯨꯡꯉꯥꯏꯕ ꯑꯃ ꯂꯩꯕꯅꯦ ꯑꯩꯈꯣꯏꯅ ꯆꯥꯅꯤꯡꯕ ꯍꯣꯏ
ꯐꯖꯅ ꯆꯥꯕꯤꯈ꯭ꯔꯦ ꯑꯥ ꯐꯖꯅ ꯆꯥꯕꯤꯈ꯭ꯔꯦ ꯍꯧꯖꯤꯛꯇꯤ
ꯑꯥ
ꯑꯗꯣ ꯎꯝ ꯇꯨꯝꯒꯜꯂꯦ ꯍꯥꯏꯌꯦ ꯎꯇꯤꯒꯨꯝꯕ ꯆꯥꯕꯁꯤꯁꯨ ꯈꯔ ꯂꯩꯔꯦꯗꯤ ꯎꯨꯏꯔꯛꯗꯣꯏ ꯃꯥꯥꯟꯂꯦ
ꯍꯣꯢ ꯅꯨꯡꯉꯥꯏꯍꯦ
ꯏꯕꯥꯅꯤ ꯋꯥꯔꯤ ꯁꯥꯔꯒꯁꯨꯀꯣ ꯇꯨꯝꯕꯒꯤ ꯃꯈꯣꯟ ꯇꯥꯅꯤ ꯅꯪ
ꯑꯩꯈꯣꯏ ꯋꯥꯔꯤ ꯁꯥꯕ ꯂꯣꯏꯔꯤꯉꯩꯗ ꯇꯨꯝꯃꯩꯗꯤ ꯌꯥꯗꯦꯀꯣ ꯅꯨꯄꯤ ꯅꯪ ꯇꯨꯝꯕꯗꯤ ꯑꯩ ꯁꯥꯎꯔꯅꯤ
ꯑꯗꯨꯃꯛꯇꯤ ꯑꯩ ꯇꯧꯕꯤꯔꯣꯏ ꯀꯔꯤꯔ ꯍꯧꯗꯣꯡꯒ ꯎꯆꯤꯒꯤ ꯋꯥꯔꯤꯗꯨꯒꯨꯝꯅ ꯃꯃꯤꯠꯇ ꯀꯥ ꯃꯩꯈꯦꯠꯀꯤ ꯃꯔꯨꯅ ꯑꯗꯨꯃꯥꯏꯅ ꯇꯨꯡ ꯂꯣꯏꯅꯗꯕ ꯍꯥꯞꯄꯗꯣ ꯑꯗꯨꯒꯨꯝꯕꯁꯤꯡꯗꯣ ꯇꯧꯔꯒꯦ ꯑꯩ
ꯁꯕ꯭ꯔꯥ
ꯎꯝ ꯉꯁꯤꯁꯦ ꯅꯣꯡ ꯈꯔ ꯉꯁꯥꯏ ꯇꯥꯕꯀꯣ ꯅꯣꯡ ꯈꯤ ꯈꯤꯇꯪ ꯇꯥꯕꯗꯒꯤ ꯈꯔꯕꯨꯗꯤ ꯏꯪꯉꯦ ꯑꯗꯨ ꯑꯣꯏꯔꯁꯨ ꯑꯗꯨꯝ ꯐꯦꯟ ꯊꯥꯔꯒ ꯂꯩꯌꯦ ꯐꯦꯟ ꯊꯥ ꯑꯗꯨꯗꯤ
ꯑꯣ ꯑꯣ ꯑꯁ ꯅꯪ ꯅꯪꯗꯤ ꯁꯝꯃꯔ ꯅꯪꯗꯤ ꯅꯪꯗꯤ ꯏꯪꯕ ꯄꯥꯝꯕ꯭ꯔꯥ ꯅꯠꯇ꯭ꯔꯒꯅ ꯁꯥꯕꯥ ꯃꯇꯝ ꯄꯝꯕꯔꯥ ꯑꯝ
ꯀꯩꯅꯣ ꯇꯧꯕ ꯑꯁ ꯀꯩ ꯍꯥꯏꯁꯤꯔꯥ ꯏꯪꯕꯁꯦ
ꯎꯝ
ꯄꯥꯝꯗꯤ ꯄꯥꯝꯃꯦꯕ ꯑꯗꯣ ꯏꯁꯥꯅꯗꯤ ꯏꯪꯕꯁꯦ ꯆꯥꯟꯅꯗꯕꯀꯣ ꯍꯧꯖꯤꯛ ꯎ ꯀꯥꯂꯦꯟ ꯊꯥꯁꯤꯅ ꯑꯩꯒꯤꯗꯤ ꯏꯁꯥꯒꯤꯗꯤ ꯑꯃꯨꯛꯀ ꯆꯅꯈꯤꯕ ꯅꯤꯡꯊꯝꯊꯥꯗꯅ ꯏꯁꯥꯗ ꯑ ꯀꯔꯤ ꯍꯥꯏꯁꯤꯅ ꯅꯥꯇꯣꯟ ꯐꯨꯟꯕ ꯂꯣꯛ ꯇꯧꯕ ꯑꯗꯨꯒꯨꯝꯕꯗꯣ ꯌꯥꯝꯕꯅꯤꯅ
ꯍꯣꯏ ꯍꯣꯏ ꯆꯨꯝꯃꯦ
ꯑꯗꯨꯝ ꯈꯪꯗꯦꯗ ꯑꯃꯁꯨ ꯄꯥꯝꯃꯦ ꯑꯃꯁꯨ ꯄꯥꯝꯃꯦ
ꯎꯝ
ꯑꯗꯣ ꯑꯩꯅ ꯄꯥꯝꯕ ꯑꯃ ꯏꯁꯥꯅ ꯌꯥꯗꯕ ꯑꯃ ꯑꯗꯨꯝ ꯇꯣꯉꯥꯟꯅ ꯑꯗꯨꯅꯀꯣ
ꯍꯣꯏ ꯍꯣꯏ ꯑꯩꯗꯤ ꯌꯥꯕꯨꯗꯤ ꯌꯥꯕ ꯈꯛꯇꯅꯤ ꯃꯇꯝꯁꯦ
ꯎꯝ
ꯑꯗꯨ ꯁꯥꯕ ꯃꯇꯝꯗꯗꯤ ꯈꯔꯗꯤ ꯄꯩꯁꯥ ꯑ ꯆꯠꯂꯦ ꯄꯩꯁꯥꯀꯣ ꯈꯔꯗꯤ ꯇꯨꯝꯃ ꯏꯪꯕꯥ ꯏꯪꯕꯥ ꯍꯣꯏ ꯀꯔꯤ ꯀꯔꯤ ꯊꯛ ꯊꯛꯅꯤꯡꯉꯩꯁꯨ ꯂꯧꯕꯅꯤꯅꯀꯣ ꯏꯁꯥꯒꯤꯗꯃꯛ ꯑꯗꯨꯒꯤ ꯈꯔꯗꯤ ꯄꯩꯁꯥ ꯆꯠꯂꯦ ꯁꯝ ꯑ ꯀꯔꯤꯅꯣ ꯍꯧꯖꯤꯛ ꯃꯇꯝ ꯁꯥꯕ ꯃ
ꯍꯣꯏ ꯍꯣꯏ ꯁꯥꯕ ꯃꯇꯝꯗꯣꯀꯣ
ꯎꯝ ꯏꯪꯕ ꯃꯇꯝꯗꯤ ꯈꯔꯗꯤ
ꯍꯣꯏ ꯇꯧꯕꯅꯤ ꯑꯗꯣ ꯆꯥꯕ ꯊꯛꯄꯁꯨ ꯍꯣꯏ ꯏꯪꯕ ꯃꯇꯝꯗꯅ ꯍꯥꯎ ꯁꯨ ꯍꯥꯎꯋꯦ ꯑꯩꯒꯤꯗꯤ ꯍꯧꯖꯤꯛ ꯁꯥꯕ ꯃ ꯇꯝꯗꯦꯅ ꯆꯥꯛ ꯆꯥꯕꯁꯨ ꯑꯗꯨꯝ ꯅꯨꯞ ꯀꯌꯥ ꯅꯨꯡꯉꯥꯏꯇꯕꯗꯨ ꯇꯧꯋꯦꯕ
ꯎꯝ ꯆꯨꯝꯃꯦ ꯄꯨꯡ ꯀꯌꯥ ꯀꯌꯥꯒꯨꯝꯕꯗ ꯇꯨꯝꯕ꯭ꯔꯥ ꯅꯣꯏꯗꯤ
ꯑꯩꯔꯥ ꯑꯩꯗꯤ ꯍꯧꯖꯤꯛ ꯑꯃꯨꯛ ꯍꯌꯦꯡꯗꯤ ꯑꯗꯨꯝ ꯀꯩꯅꯣꯃ ꯆꯠꯗꯧꯕ ꯂꯩꯔꯕꯅꯤꯅꯀꯣ ꯎꯝ ꯇꯔꯥ ꯇꯔꯥ ꯃꯈꯥꯏ ꯑꯗꯨꯋꯥꯏꯗ ꯇꯨꯝꯉꯦꯕ ꯑꯗꯨꯕꯨ ꯁꯨꯇꯤꯒꯨꯝꯕ ꯂꯩꯔꯗꯤ ꯑꯁ ꯊꯦꯡꯅ ꯇꯨꯝꯃꯦ
ꯑꯥ ꯑꯩꯈꯣꯏꯗꯤ ꯀꯔꯤꯁꯨ ꯆꯠꯇꯕꯅꯤꯅ ꯂꯥꯏꯔꯤꯛ ꯇꯝꯕ ꯂꯣꯏꯔꯕꯅꯤꯅ ꯑꯍꯟ ꯑꯣꯏꯈ꯭ꯔꯕꯤꯒꯤꯀꯣ ꯍꯧꯖꯤꯛꯀꯥꯟꯗꯤ ꯑꯗꯨꯝ ꯌꯨꯝꯗ ꯂꯩꯅꯤꯅ ꯑꯗꯣ ꯇꯨꯝꯅꯤꯡꯅꯤꯡꯕ ꯃꯇꯝꯗ ꯑꯗꯨꯝ ꯇꯨꯝꯃꯦ ꯍꯧꯒꯠꯅꯤꯡꯕ ꯃꯇꯝꯗ ꯑꯗꯨꯝ
ꯑ ꯅꯨꯡꯉꯥꯏꯗꯅ ꯑꯩꯗꯤ ꯑꯁ ꯍꯧꯖꯤꯛꯁꯨꯀꯣ ꯆꯥꯛ ꯇꯣꯛꯄꯒꯤ ꯈꯔ ꯃꯇꯝ ꯂꯩꯕꯒꯤꯅꯦ ꯑꯗꯣ ꯑꯌꯨꯛ ꯑꯌꯨꯛ ꯍꯧꯖꯤꯛꯀꯥꯟꯗꯤ ꯑꯩꯅ ꯆꯦꯟꯕ ꯆꯠꯄꯗꯨꯁꯨ ꯀꯣ ꯃꯇꯝ ꯂꯩꯇꯕꯒꯤ ꯑꯌꯨꯛ ꯉꯟꯇꯥꯁꯦ ꯆꯦꯟꯗ꯭ꯔꯕꯅꯦꯕ ꯑꯗꯨ ꯆꯦꯟꯕ ꯃꯇꯝꯗꯨ ꯁꯤ ꯑꯁ ꯍꯜꯂꯛꯑꯅꯤ ꯏꯔꯨꯀꯅꯤ ꯆꯥꯛ ꯏꯟꯁꯥꯡ ꯊꯣꯡꯅꯤ ꯑꯃꯨꯛꯀ ꯄꯨꯅꯕ ꯑꯃꯨꯛꯀ ꯆꯥꯅꯕꯀꯣ ꯑꯃꯨꯀ ꯁꯦꯝ ꯁꯥꯅꯤ ꯆꯥꯛꯆꯥꯅꯤ ꯐꯤꯔꯣꯟꯜꯁꯦꯠꯅꯤ ꯑꯩꯈꯣꯏ ꯏꯅꯥꯎꯅꯨꯄꯥ ꯏꯕꯥꯅꯤ ꯆꯠ ꯄꯅꯦꯕ ꯎꯝ ꯃꯣꯏ ꯃꯣꯏꯅ ꯀꯩꯅꯣ ꯃꯣꯏ ꯀ ꯀꯩꯅꯣꯗꯨꯗ ꯑꯩꯁꯨ ꯑꯗꯨꯝ ꯑꯣꯖꯥ ꯃꯆꯥ ꯑꯃ ꯑꯗꯨꯝ ꯇꯧꯕꯅꯤꯅꯀꯣ
ꯍꯍꯣꯏ ꯍꯣꯏ ꯐꯌꯦ ꯌꯥꯝ ꯐꯕꯅꯤ ꯐꯕ ꯋꯥꯅꯤ ꯋꯥꯔꯝꯒꯅꯤ ꯎꯝ ꯑꯉꯥꯡꯕꯨ ꯄꯥꯏꯕꯁꯨꯀꯣ ꯑꯉꯥꯡꯈꯣꯏꯕꯨ ꯂꯥꯏꯔꯤꯛ ꯇꯝꯕꯁꯨ ꯋꯥꯕꯅꯤ
ꯑꯗꯨꯅꯦ ꯍꯧꯖꯤꯛ ꯑꯩ ꯅꯨꯡꯗꯥꯡ ꯋꯥꯏꯔꯝ ꯖꯦ ꯑꯗꯨꯝ ꯂꯣꯏꯔꯒ ꯍꯜꯂꯛꯑꯅꯤꯕ ꯑꯗꯨ ꯑꯣꯏꯔꯗꯤ ꯐꯤ ꯁꯨꯔꯒ ꯌꯨꯝ ꯁꯤꯠꯇꯣꯛꯔꯒ ꯑꯗꯨꯝ ꯋꯥꯏ ꯇꯩꯔꯅꯤ ꯄꯨꯡ ꯃꯔꯤꯗ ꯑꯉꯥꯡꯁꯤꯡ ꯂꯥꯏꯔꯤꯛ ꯄꯥꯕ ꯑꯃꯨꯛꯀ ꯂꯥꯛꯑꯅꯤ ꯑꯁ ꯑꯗꯨꯁꯤꯡꯗꯣ ꯆꯠꯈ꯭ꯔ ꯑꯃꯨꯛꯀ ꯄꯨꯡ ꯇꯔꯨꯛ ꯇꯔꯦꯠ ꯑꯗꯨꯋꯥꯏꯗ ꯑꯃꯨꯛꯀ ꯍꯟꯈ꯭ꯔꯅꯤꯕ꯫ ꯑꯗꯨꯗꯤ ꯑꯩꯁꯦ ꯆꯥꯛ ꯌꯦꯟꯁꯥꯡ ꯊꯣꯡꯕ ꯍꯧꯈ꯭ꯔꯅꯤ ꯆꯥꯛ ꯑꯁ
ꯅꯨꯄꯤꯒꯤ ꯊꯕꯥꯛꯇꯤ ꯑꯁ ꯌꯥꯝꯕꯅꯦ ꯌꯨꯝꯗꯁꯨꯀꯣ꯫ ꯃꯄꯥꯟ ꯃꯄꯥꯟꯒꯤꯁꯨ ꯌꯥꯝꯃꯦ ꯃꯅꯨꯡꯒꯤꯁꯨ ꯌꯥꯝꯃꯦꯕ
ꯑꯗꯨꯅꯦ ꯑꯩꯅ ꯑꯩ ꯃꯧꯁꯤꯡꯗꯣ ꯈꯜꯂꯒꯀꯣ ꯑ꯫ ꯑꯗꯣ ꯑꯩ ꯍꯧꯖꯤꯛꯇꯤ ꯑꯦ ꯑꯩ ꯏꯅꯥꯎꯅꯨꯄꯥ ꯏꯕꯥꯅꯤ ꯈꯛꯇ ꯂꯩꯕꯒꯤ ꯀꯣ ꯈꯔꯕꯨ ꯅꯨꯡꯉꯥꯏꯔꯤꯌꯦ ꯑꯁ ꯍꯌꯦꯡꯗꯤ ꯏꯆꯥꯁꯤꯡ ꯂꯩꯕ ꯃ ꯏꯅꯦꯝꯕꯣꯛꯒꯨꯝꯕ ꯂꯩ ꯑꯌꯥ ꯏꯗꯤꯀꯣ ꯑꯗꯨꯒꯒꯨꯝꯕꯗꯣ ꯈꯜꯂꯒꯀꯣ ꯑꯩꯒꯤ ꯀꯣꯛꯁꯦ ꯀꯤꯕ ꯑꯃ ꯊꯣꯛꯑꯦ
ꯑꯩꯌꯥ ꯑꯗꯨ ꯇꯟꯕꯒꯤꯗꯤ ꯅꯠꯇꯕꯀꯣ
ꯍꯣꯏ꯫
ꯑꯃ ꯍꯧꯖꯤꯛꯇꯤ ꯑꯗꯨꯝ ꯑꯩꯒꯤ ꯌꯨꯝꯗ ꯆꯠꯅꯤꯡꯕ ꯃꯇꯝꯁꯨ ꯆꯠꯂꯦ ꯑꯗꯣ ꯑꯥ ꯑꯗꯨꯝ ꯑꯩꯈꯣꯏ ꯏꯊꯟꯇ ꯂꯩꯕꯅꯤꯅ ꯈꯔ ꯅꯨꯡꯉꯥꯏ ꯌꯦꯅ ꯍꯌꯦꯡꯈꯩꯗꯤ ꯃꯤꯒꯤ ꯏꯃꯨꯡꯁꯤꯡꯗꯨꯅ ꯑꯃꯨꯛꯀ ꯉꯥꯡꯅꯤꯡꯂꯛ ꯀꯅꯤꯀꯣ
ꯎꯝ꯫
ꯀꯤ ꯍꯦ ꯑꯩꯗꯤ
ꯍꯣꯏ꯫ ꯈꯔ ꯃꯤ ꯐꯔꯗꯤ ꯌꯥꯏ ꯈꯔꯗꯤꯀꯣ
ꯎꯝ ꯑꯃꯨꯛꯀꯥ ꯌꯥꯏꯌꯦ ꯑꯗꯨꯃꯥꯏꯅ ꯑꯩ
ꯂꯣꯏꯔꯅꯤ ꯀꯤꯕ ꯐꯖꯅ ꯀꯤꯔꯅꯤ ꯑꯗꯨꯗꯤ
ꯑꯁ ꯑꯩꯗꯤꯀꯣ ꯑꯩꯒꯤ ꯆꯤꯟꯁꯦ ꯃꯇꯥꯛ ꯃꯔꯛ ꯃꯔꯛꯇ ꯆꯤꯟ ꯌꯥꯝ ꯀꯟꯊꯣꯛꯀꯅꯤꯕ ꯑꯩꯗꯤ ꯌꯥ ꯌꯥꯗꯕ ꯃꯇꯝꯗꯨꯗꯤ ꯌꯥꯗꯦ ꯇꯧꯔꯛꯀꯅꯤꯕ ꯑꯁ ꯑꯩꯗꯤ ꯑꯣ ꯑꯗꯨꯃꯥꯏꯅ ꯇꯧꯔꯗꯤ ꯃꯤ ꯏꯃꯨꯡꯁꯤꯡꯅ ꯂꯣꯏꯔꯅꯤ꯫
ꯍꯣꯏ ꯑꯦꯁ ꯑꯩꯈꯣꯏꯁꯨ ꯋꯥꯡ ꯋꯥꯗꯤ ꯉꯥꯡꯒꯗꯕꯅꯤ ꯃꯇꯝ ꯀꯣ
ꯎꯝ꯫
ꯑꯗꯨ ꯇꯨꯃꯤꯟꯅ ꯂꯩꯔꯗꯤ ꯌꯥꯗꯦꯕ ꯎꯝ꯫
ꯃꯔꯥꯛ ꯃꯔꯥꯛꯗꯤ ꯉꯥꯡꯒꯗꯕꯅꯤ
ꯑꯩꯗꯤꯀꯣ ꯋꯥꯁꯦ ꯄꯥꯛꯗꯤ ꯉꯥꯡꯔꯣꯏꯕ ꯇꯥ ꯇꯥꯔꯒꯀꯣ ꯎꯝ ꯅꯪ ꯉꯥꯡꯊꯣꯛꯇ꯭ꯔꯒ ꯉꯥꯡꯊꯣꯛꯄ ꯃꯇꯝꯗꯗꯤꯀꯣ ꯍꯥꯏꯁ ꯑꯗꯨꯒꯤ ꯑꯩꯁꯦ ꯁꯥꯎꯁꯨ ꯁꯥꯎꯅꯤꯡꯗꯦ ꯏꯊꯟꯗ ꯑꯗꯨꯝ ꯏꯪ ꯇꯞꯅ ꯂꯩꯅꯕꯀꯣ ꯍꯣꯠꯅꯔꯕꯅꯤ ꯑꯩ ꯁꯥꯎꯕꯗꯣ ꯑꯩ ꯏꯊꯟꯗ ꯀꯤ
ꯑꯣ
ꯅꯣꯏꯗꯤ ꯄꯨꯡ ꯀꯌꯥꯗ ꯇꯨꯝꯒꯗ꯭ꯔꯥ
ꯑꯩꯈꯣꯏ ꯄꯨꯡ ꯕꯥꯔꯣ ꯃꯈꯥꯏ ꯄꯨꯡ ꯄꯨꯡ ꯕꯥꯔꯣ ꯃꯈꯥꯏꯗꯤ ꯇꯨꯝꯃꯔꯣꯏ ꯄꯨꯡ ꯑꯃ ꯃꯈꯥꯏ ꯍꯣꯏ ꯑꯅꯤꯒꯨꯝꯕꯗ ꯇꯨꯝꯃꯦ